ꯇꯥꯔꯦ ꯇꯥꯔꯦ ꯑꯗꯨ ꯀꯩꯅꯣ ꯅꯪ ꯁꯤꯒꯤ ꯅꯝꯕꯔꯁꯤ ꯍꯧꯖꯤꯛ ꯐꯥꯎꯕ ꯌꯥꯔꯤꯕ꯭ꯔꯣ ꯅꯪꯒꯤꯣꯂꯣ ꯇꯥꯔꯕ ꯌꯥꯔꯦ ꯑꯩꯒꯤ ꯀꯩꯅꯣ ꯇꯧꯕ ꯇꯥꯥꯏꯔꯦ ꯇꯥꯔꯦ ꯇꯥꯔꯦ ꯑꯍꯨꯝ ꯑꯍꯨꯝꯨꯛ ꯂꯩꯔꯤ ꯑꯣ ꯑꯩꯈꯣꯏꯅ ꯅꯪ ꯁꯤ ꯁꯤꯅ ꯍꯦꯛ ꯍꯧꯗꯣꯛꯈꯤꯕ ꯅꯝꯕꯔꯗꯨ ꯅꯠꯇ꯭ꯔꯣ ꯁꯤꯁꯦ
ꯅꯠꯇꯦ ꯅꯠꯇꯦ
ꯅꯠꯇꯦ ꯅꯠꯇꯦ ꯁꯤꯅ ꯑꯃꯨꯛ ꯀꯣꯟꯅ ꯄꯥꯏꯕꯗꯣ ꯁꯦꯀꯦꯟ ꯁꯨꯕꯗ ꯑꯣ ꯑꯩꯗꯤ ꯑꯩꯈꯣꯏ ꯑꯩꯗꯤ ꯑꯝꯇ ꯌꯥꯗ꯭ꯔꯦꯕ ꯑꯗꯨꯒꯤꯅꯤꯗ ꯑꯩꯗꯤ ꯁꯤꯗ ꯅꯪꯅ ꯑꯍꯥꯟꯕ ꯍꯧ ꯍꯧꯗꯣꯛꯈꯤꯕꯗꯨꯔꯥꯅ ꯈꯜꯂꯨꯕ ꯑꯗꯨꯒꯤ ꯌꯥꯝ ꯀꯅꯤ ꯌꯥꯔꯦ
ꯑꯣ ꯑꯩꯅ ꯈꯥꯑꯒ ꯊꯝꯃꯕ
ꯥꯡ ꯆ ꯊ ꯀꯩ ꯌꯦꯟꯁꯥꯡ ꯆꯥꯔꯒꯦ
ꯃꯁꯤꯁꯤꯁꯦ
ꯉꯁꯤꯁꯦ ꯌꯦꯟꯕꯨꯝ ꯑꯃ ꯂꯣꯜꯂꯦ ꯑꯗꯨꯒ ꯄꯥꯐꯣꯔ ꯑꯃ ꯇꯥꯎꯔꯦ ꯑꯗꯨꯒ ꯑꯇꯩꯗꯤ ꯑꯇꯩꯗꯤ ꯊꯣꯏꯅ ꯇꯧꯗꯦꯗ ꯑꯩꯗꯤ ꯃꯊꯪ ꯃꯊꯪ ꯍꯥꯏꯈꯔꯗ꯭ꯔꯥꯅ ꯈꯜꯂꯨꯅꯦ ꯅꯣꯏꯗꯤ ꯃꯊꯦꯜ ꯌꯥꯝ ꯇꯧꯁꯤꯟꯕꯗꯨꯗ ꯑꯩꯈꯣꯏꯒꯤꯗꯤꯅꯦ ꯀꯩꯅꯣ ꯇꯧꯗ꯭ꯔꯤꯌꯦ ꯊꯣꯡꯗꯔꯤꯌꯦ ꯁꯦꯝꯃꯒꯕꯨꯗꯤ ꯂꯩꯔꯦ ꯈꯥꯃꯟꯅ ꯁꯤꯟꯕꯤꯒ ꯑꯂꯨꯒ ꯊꯣꯡꯉꯗꯣꯏꯔꯥ ꯀꯩꯅꯣ ꯁꯦꯝꯗꯣꯛꯑꯒ ꯁꯝꯃꯦ ꯑꯗꯨꯒ ꯊꯣꯡꯉꯔꯅꯤ ꯑꯃꯗ ꯑꯩꯅ ꯁꯦꯝꯕꯤꯔꯦꯕꯀꯣ
ꯎꯝ
ꯎꯝ ꯑꯗꯨꯁꯨ ꯍꯥꯎꯕꯅꯦꯗꯤ ꯀꯥꯂꯦꯟ ꯊꯥꯗꯗꯤ ꯑꯌꯥꯝꯕ ꯀꯥꯂꯦꯟꯊꯥꯗꯗꯤ ꯑ ꯁꯤꯟꯕ ꯆꯥꯕꯁꯤꯀꯣ ꯑꯗꯨꯒ ꯑꯩ ꯈꯣꯟꯖꯦꯜꯁꯦ ꯍꯜꯂꯒ ꯇꯥꯕꯒꯤꯅꯦ ꯑꯩꯉꯣꯟꯗ ꯈꯔ ꯅꯨꯡꯉꯥꯏꯇ꯭ꯔꯦ ꯑꯣ ꯑꯩꯉꯣꯟꯗꯗꯤ ꯑꯗꯨꯝ ꯀꯩꯁꯨ ꯀꯥꯏꯗꯦ ꯅꯪ ꯈꯣꯟꯖꯦꯜꯗꯣ ꯑꯗꯨꯝ ꯁꯦꯡꯉꯦ ꯑꯩꯒꯤ ꯈꯣꯟꯖꯦꯜꯁꯨ ꯍꯜꯂꯒ ꯇꯥꯁꯤꯟꯗꯦꯕꯀꯣ ꯅꯪꯒꯤꯁꯨ ꯀꯩꯁꯨ ꯍꯜꯂ ꯇꯥꯗꯦꯕ ꯁꯦꯡ
ꯑꯩꯈꯣꯏꯗꯤ ꯉꯁꯥꯏ ꯈꯥꯃꯦꯟ ꯁꯤꯟ ꯊꯣꯡꯉꯦ ꯑꯗꯣ ꯑꯩꯈꯣꯏꯁꯨ ꯑꯗꯨꯝ ꯍꯥꯎꯋꯦ ꯈꯥꯃꯦꯟ ꯁꯤꯟ ꯃꯆꯥꯗꯨꯅꯦ ꯑꯩꯈꯣꯏꯅ ꯑꯃꯨꯛ ꯑꯆꯧꯕ ꯅꯠꯇꯦ ꯑꯗꯨꯒ ꯀꯥꯡꯉꯧ ꯑꯃ ꯇꯧꯔꯦ ꯑꯗꯣ ꯉꯥ ꯑꯉꯧꯕ ꯑꯃꯒ ꯇꯧꯔꯦ ꯉꯁꯥꯏꯕꯨꯨꯗꯤ ꯍꯥꯎꯋꯦ ꯑꯗꯣ ꯉꯁꯤ ꯅꯨꯃꯤꯗꯥꯡꯒꯤꯅ ꯑꯃꯨꯛ ꯈꯤꯇꯪ
ꯑꯥ ꯈꯤꯇꯪ ꯆꯝꯅ ꯍꯥꯏꯇꯥꯔꯦꯀꯣ ꯑꯗꯨꯝ ꯏꯔꯣꯟꯕ ꯑꯃ ꯇꯧꯔꯦ ꯑꯗꯨꯒ ꯀꯩꯅꯣ ꯇꯧꯔ ꯂꯣꯏꯁꯤꯜꯂꯦ ꯀꯩꯅꯣ ꯇꯧꯕ ꯉꯁꯥꯏꯒꯤ ꯑ ꯁꯪꯒꯣꯝ ꯈꯦꯜꯁꯨ ꯂꯩꯕ ꯑꯗꯨꯒꯤ ꯑꯗꯨꯒ ꯑꯗꯨꯝ ꯁꯥꯔꯦ ꯆ ꯆꯥꯇꯣꯛꯑꯒ ꯊꯝꯕ ꯑꯃ ꯆꯥꯕꯗꯁꯨ ꯌꯥꯝ ꯍꯥꯎꯕꯅꯦ ꯈꯪꯗꯦ ꯃꯤ ꯑꯇꯩꯒꯤꯗꯤꯀꯣ ꯑꯩꯒꯤꯗꯤ ꯌꯥꯝ ꯄꯥꯝꯖꯩ ꯆꯥꯛ ꯆꯥ ꯇꯣꯛꯑꯒ ꯀꯩꯅꯣꯝ ꯆꯥꯍꯧꯕꯁꯦ ꯆꯥꯛ ꯅꯠꯇꯕ ꯍꯥꯏꯇꯥꯔꯦ ꯑꯗꯨꯅ ꯌꯥꯝ ꯄꯥꯝꯃꯦ ꯌꯥꯝ ꯅꯨꯡꯉꯥꯏ
ꯎꯝ
ꯀꯟꯅ ꯍꯜꯂꯛꯀꯦ ꯉꯁꯥꯏꯕꯣ ꯑꯩꯁꯦ ꯊꯦꯡꯉꯁꯤ ꯁꯤꯁꯨ ꯑꯗꯨꯝ ꯑꯩꯅ ꯌꯨꯝ ꯌꯧꯔꯛꯄꯗ ꯄꯨꯡ ꯇꯔꯦꯠ ꯇꯥꯔꯕ ꯃꯥꯜꯂꯦ ꯌꯥꯝ ꯊꯦꯡꯉꯦ ꯑꯗꯨꯗꯤ ꯍꯣꯏ ꯑꯥꯗꯒꯤꯕꯨꯗꯤꯅꯦ ꯄꯨꯡ ꯇꯔꯨꯛ ꯃꯤꯅꯤꯠ ꯀꯨꯟ ꯃꯉꯥꯃꯨꯛ ꯇꯥꯔꯝꯃꯗꯧ ꯃꯥꯜꯂꯦ ꯑꯩꯈꯣꯏꯅ ꯊꯣꯛꯂꯛꯄꯗ ꯑꯗꯨꯒ ꯁꯤ ꯌꯧꯔꯛꯄꯗꯗꯤ ꯑꯗꯨꯝ ꯀꯩꯅꯣ ꯇꯥꯔꯦ ꯄꯄꯥ ꯄꯄꯥ ꯂꯧ ꯆꯠꯔꯨꯕꯔ
ꯖꯨꯟ ꯑꯩꯠꯇꯤꯟ ꯑꯣꯏꯕꯒꯤ ꯍꯣꯂꯤꯗꯦ ꯂꯣꯏ ꯄꯤꯅꯕꯗꯨꯗ ꯉꯁꯤ ꯍꯣꯂꯤꯗꯦ ꯑꯣꯏꯔꯝꯒꯗ꯭ꯔꯅ ꯈꯜꯂꯨꯕ ꯑꯗꯨꯒꯤꯅꯦ ꯉꯁꯥꯏ ꯅꯨꯡꯊꯤꯤꯟꯗ ꯑꯩꯅ ꯅꯉꯣꯟꯗ ꯐꯣꯟ ꯇꯧꯔꯛꯄꯗꯣꯀꯣ ꯑꯩꯗꯤ ꯊꯤꯟꯗꯣ ꯌꯥꯔꯒꯗꯤ ꯋꯥꯔꯤ ꯁꯥꯟꯅꯁ
ꯒꯥꯔꯤ ꯋꯥꯔꯤ ꯁꯥꯟꯅꯁꯦꯅ ꯇꯧꯕ ꯑꯗꯨꯒꯤ ꯁꯨꯇꯤꯗꯣ ꯍꯣꯏ ꯒꯕꯔꯃꯦꯟꯒꯤꯕꯨ ꯀꯩꯀꯥꯕꯨꯗꯤ ꯄꯤꯅꯕ ꯑꯗꯣ ꯀꯩꯅꯣꯅꯤꯅꯅꯦ ꯄ꯭ꯔꯥꯏꯚꯦꯠꯅꯤꯅꯅꯦ ꯀꯩꯅꯣ ꯇꯧꯗꯦ ꯑꯣꯏꯗꯦꯕ ꯑꯩꯈꯣꯏꯒꯤꯗꯤ ꯑꯩꯈꯣꯏ ꯆꯥꯅꯣꯢꯁꯦ ꯌꯨꯝꯗ ꯂꯩꯕ꯭ꯔꯣ ꯍꯧꯖꯤꯛ ꯕꯪ ꯑꯣꯟꯊꯣꯛꯄꯅꯤꯍꯦ ꯑꯩꯈꯣꯏ ꯏꯃꯨꯡꯒꯤ ꯀꯩꯅꯣꯁꯤꯅꯅꯦ ꯇꯥꯔꯤꯕꯣ
ꯅꯪ ꯈꯣꯟꯖꯦꯜ ꯌꯥꯝ ꯍꯧꯔꯝꯒꯅꯤ ꯍꯥꯏꯕ ꯌꯨꯝꯗꯗꯤ
ꯌꯥꯝ ꯍꯧꯑꯦ ꯑꯩꯅ ꯂꯥꯎꯃꯟꯗꯅꯅꯦ ꯂꯥꯎ ꯄ ꯌꯥꯕ ꯂꯥꯎꯔꯕꯅꯦ ꯑꯩꯒꯤ ꯈꯣꯟꯖꯦꯜꯁꯦ
ꯊꯥꯃꯨꯁ
ꯊꯥꯃꯨꯁ ꯇꯥꯗꯤ ꯁꯥꯗꯅ ꯊꯕꯛꯇꯣ ꯆꯤꯟꯕꯥ ꯑꯤ ꯀꯩꯅꯣ ꯇꯧꯕꯒꯤ ꯂꯧꯊꯣꯛꯀ ꯂꯧꯁꯤꯟꯒ ꯇꯧꯕꯗꯣ ꯐꯣꯟ ꯁꯨꯝ ꯇꯧꯁꯤꯜꯂꯛꯄ ꯑꯩꯉꯣꯟꯗ ꯑꯗꯨꯒꯤꯅꯦ ꯀꯣꯏꯆꯦꯜ ꯆꯦꯟꯅꯕꯅꯤꯗꯣ ꯐꯣꯟ ꯇꯧ ꯄꯨꯠꯂꯛꯀꯅꯣ ꯍꯥꯏꯑꯣꯅ
ꯉꯁꯥꯏ ꯑꯌꯨꯛꯇꯣ ꯑꯩꯗꯤ ꯅꯣꯏ ꯍꯧꯔꯝꯗ꯭ꯔꯕ ꯍꯥꯏꯗꯤ ꯅꯍꯥꯟꯈꯩ ꯑꯗꯨꯝ ꯍꯧꯋꯦꯕ ꯅꯣꯗꯤꯗꯣ ꯑꯗꯣ ꯃꯥꯗꯣ ꯊꯕꯛ ꯆꯤꯜꯂꯦ ꯑꯩ ꯄꯨꯡ ꯃꯔꯤꯗ ꯍꯧꯒꯠꯂꯒ ꯊꯕꯛ ꯂꯩ ꯊꯕꯛ ꯂꯩ ꯑꯗꯨꯝ ꯂꯍꯣꯡꯕꯒꯤ ꯊꯕꯛ ꯆꯤꯜꯂꯦ ꯑꯗꯨꯝ ꯍꯥꯏꯔꯦ ꯑꯗꯩꯗꯤ ꯑꯩꯁꯨ ꯅꯪꯕ ꯍꯧꯗ꯭ꯔꯦꯕ ꯃꯥ ꯏꯊꯪ ꯑꯩꯈꯣꯏꯅꯤ ꯈꯛꯇ ꯆꯠꯄ ꯅꯨꯡꯉꯥꯏꯔꯣꯏꯗꯅꯤꯅ ꯑꯗ ꯉꯁꯤꯗꯤ ꯑꯃꯨꯛ ꯁꯪ ꯟꯗꯣ ꯆꯠꯅꯤ
ꯑꯗꯣ ꯆꯠꯅꯤꯡꯕ ꯑꯃ ꯇꯧꯋꯦꯅ ꯍꯥꯏꯕꯗꯒꯤ ꯑꯩꯁꯦ ꯅꯣꯏꯁꯨ ꯍꯧꯔꯝꯗ꯭ꯔꯦꯕ ꯆꯠꯂꯔꯣꯏ ꯑꯩꯗ ꯁꯨꯝ ꯍꯥꯏꯕꯗꯨꯗ ꯅꯪꯕꯨꯗꯤ ꯑꯗꯨꯝ ꯍꯧꯕ ꯍꯧꯔꯒꯗꯤ ꯂꯥꯛꯀꯅꯦꯅ ꯈꯜꯂꯦ ꯅꯠꯇꯗ ꯁꯨꯃꯥꯏ ꯇꯧꯕꯅꯤꯗ ꯑꯩꯗꯤꯅꯦ ꯉꯁꯤꯁꯦ ꯊꯔꯁꯗꯦꯁꯤꯅꯤ ꯊꯔꯁꯗꯦꯅꯤꯁꯤꯅ ꯀꯥꯎꯕ ꯍꯥꯏꯗꯤ ꯖꯨꯟ ꯑꯦꯠꯇꯤꯟ ꯑꯣꯏꯔꯒꯗꯤ ꯅꯪ ꯁꯨꯇꯤ ꯑꯦ ꯅꯪ ꯉꯁꯤ ꯖꯨꯟ ꯑꯦꯠꯇꯤꯟꯒꯤ ꯆꯠꯇꯕ ꯁꯨꯇꯤ ꯑꯣꯏꯕ꯭ꯔꯥ ꯑꯣꯏꯗꯕ꯭ꯔꯥ ꯑꯗꯨꯗꯤ ꯈꯪꯗ꯭ꯔꯦ ꯊꯔꯁ ꯗꯦ ꯑꯣꯏꯔꯒꯗꯤ ꯅꯪ ꯁꯨꯇꯤꯅꯦ ꯁꯤꯗꯤ ꯈꯪꯉꯦꯕ ꯑꯩ ꯑꯗꯨꯒ ꯉꯁꯤ ꯈꯪꯗ꯭ꯔꯕ ꯑꯩꯁꯦ ꯊꯔꯁꯗꯦꯅꯦ ꯍꯥꯏꯕꯕꯁꯤꯒꯤ ꯋꯥꯈꯟꯁꯦ ꯂꯩꯇꯕ ꯑꯗ ꯆꯠꯇꯦꯕ ꯑꯩꯈꯣꯏꯅꯁꯨ ꯅꯍꯥꯟꯈꯩ ꯆꯠꯇꯦꯕ ꯉꯁꯤ ꯈꯛꯇꯅꯦꯕ ꯑꯃꯨꯛ ꯆꯠꯂꯤꯁꯦ ꯂꯦꯞꯄꯨꯔꯦꯕ ꯀꯨꯏꯅ ꯍꯥꯏꯗꯤ ꯐꯔꯛ ꯑꯃ ꯏꯇꯥ ꯇꯥꯟꯅꯕ ꯃꯣꯏꯒꯤ ꯃꯅꯥꯎꯅ ꯅꯨꯄꯥꯒꯤ ꯂꯨꯍꯣꯡꯗ꯭ꯔꯤꯉꯩꯗ ꯂꯥꯏꯗ ꯆꯠꯂꯒ ꯀꯩꯅꯣꯁ ꯍꯥꯏꯕ꯭ꯔꯥ ꯈꯪꯗꯦ ꯑꯗꯨꯃꯥꯏꯅ ꯇꯧꯕ ꯈꯣꯠꯄꯗꯣ ꯑꯗꯨ ꯇꯧꯕꯗꯨꯁꯨ ꯃꯥꯒ ꯑꯃꯨꯛ ꯆꯠꯄ ꯈꯣꯠꯄ ꯁꯨꯝ ꯇꯧꯕꯒꯤ ꯆꯠꯇ꯭ꯔꯦꯕ ꯀꯨꯏꯔꯦꯕ ꯆꯠꯇꯕ ꯑꯗꯣ ꯉꯁꯤꯗꯨꯅ ꯑꯗꯨꯃꯥꯏꯅ ꯆꯠ ꯇꯥꯕ ꯑꯗꯨꯗ ꯑꯩꯅ ꯊꯥꯔꯁꯗꯦꯅꯦ ꯈꯪꯉꯝꯃꯒꯗꯤ ꯑꯃꯨꯛ ꯍꯧꯔꯝꯗꯧꯅꯦꯕ ꯅꯪꯗꯣ ꯍꯥꯏꯗꯤ ꯁꯪꯒꯗ꯭ꯔꯅ ꯍꯪꯉꯝꯒꯗ ꯆꯗꯕꯅꯦꯕ ꯑꯩꯅ ꯑꯃꯨꯛ ꯊꯥꯔꯁꯗꯦꯅꯦꯁꯦ ꯄꯨꯡ ꯀꯥꯎ ꯀꯥꯎꯕ ꯑꯗꯨꯒ ꯀꯩꯅꯣ ꯇꯧꯕ ꯉꯔꯥꯡ ꯅꯨꯡꯗꯥꯡꯗꯁꯨ ꯋꯥꯔꯤꯗ ꯁꯥꯟꯅꯔꯝꯃꯒꯗꯤ ꯑꯃꯨꯛ ꯅꯤꯡꯁꯤꯡꯗꯧꯅꯦꯕ ꯍꯥꯏꯗꯤ ꯁꯨꯝ ꯋꯥꯔꯤ ꯊꯣꯛꯇꯕꯒꯤ ꯍꯌꯦꯡ ꯀꯃꯥꯏꯅ ꯇꯧꯗꯣꯏꯅꯣ ꯁꯨꯗꯤꯤꯔ ꯈꯣꯠꯇꯣꯏꯗꯔ ꯍꯪꯅꯕꯗ ꯑꯗꯨꯝ ꯅꯤꯡꯁꯤꯡꯉꯗꯣꯏꯅꯦꯕ ꯑꯗꯨꯅ ꯅꯪꯅ ꯑꯃꯨꯛ ꯊꯕꯛ ꯆꯤꯜꯂꯦ ꯍꯥꯏꯈꯤꯕꯗꯒꯤ ꯁꯥꯟꯅꯗ꯭ꯔꯦꯅ ꯑꯗꯨꯝ ꯁꯥꯟꯅꯕꯕꯨꯗꯤ ꯀꯅꯥꯝ ꯁꯥꯟꯅꯗ꯭ꯔꯦ ꯉꯔꯥꯡ ꯁꯥꯟꯅꯕꯁꯨ ꯑꯗꯨꯃꯥꯏꯅ ꯇꯧꯔꯒꯅꯤꯗ ꯑꯗꯨ ꯌꯥꯝ ꯆꯥꯛꯑꯦ ꯉꯁꯤꯗꯣ ꯄꯨꯟꯅ ꯆꯠꯂꯝꯃꯗꯤ ꯀ ꯌꯥꯝ ꯅꯨꯡꯉꯥꯏꯅꯤ
ꯍꯣꯏ ꯑꯩꯗꯣ ꯑꯁꯣꯝꯗ ꯑꯣꯏꯅ ꯆꯠꯂꯦꯕꯀꯣ ꯑꯗꯨꯒ ꯁꯪꯀꯔꯗꯨ ꯁꯨꯝ ꯆꯠꯇ꯭ꯔꯤꯕꯒꯤ ꯑꯗꯨꯒ ꯀꯩꯀꯩ ꯍꯩꯅꯧꯁꯨ ꯍꯦꯛꯑꯦ ꯑꯗꯨꯒ ꯅꯥꯁꯄꯇꯤꯁꯨ ꯍꯦꯛꯑꯦ ꯁꯦꯠꯊꯔ ꯂꯥꯛꯑꯦ ꯑꯗꯣ ꯃꯥꯗꯤ ꯆꯥꯈ꯭ꯔꯕ ꯑꯗꯨ ꯏꯁꯤꯡ ꯈꯧꯔꯥꯡꯉꯦ ꯏꯁꯤꯡ ꯈꯧꯔꯥꯡꯉꯦ ꯍꯥꯏꯔ ꯂꯩꯕ ꯑꯗꯨꯗ
ꯍꯩꯅꯧ ꯑꯣꯏꯅ ꯆꯥꯔꯣꯅ ꯍꯩꯅꯧ ꯑꯣꯏꯅ ꯄꯤꯖꯕꯅꯦ ꯀꯅꯥ ꯀꯅꯥ ꯆꯠꯂꯨꯏꯅꯣ ꯅꯣꯏ ꯅꯣꯏ ꯀꯌꯥ ꯆꯠꯂꯨꯏꯅꯣ
ꯑꯩꯈꯣꯏꯅꯤ ꯈꯛꯇꯪ ꯆꯠꯄꯅꯤꯗ ꯔꯥꯍꯨꯜꯗꯤ ꯀꯧꯗ꯭ꯔꯦ ꯃꯥꯗꯣ ꯌꯥꯍꯧ ꯈꯔ ꯊꯦꯡꯕ ꯑꯗꯨꯒꯤ ꯑꯩꯈꯣꯏ ꯉꯥꯏꯊꯣꯛ ꯉꯥꯏꯁꯤꯦꯟꯗꯣ ꯇꯜꯂꯕ ꯑꯩꯁꯨ ꯑꯗꯨꯒꯤ ꯑꯩꯈꯣꯏꯅꯤ ꯈꯛ ꯆꯠꯂꯦ ꯑꯗꯨꯕꯨ ꯑꯃꯕꯗ ꯃꯥꯁꯦ ꯉꯔꯥꯡ ꯅꯨꯃꯤꯗꯥꯡ ꯐꯨꯠꯕꯣꯜ ꯌꯦꯡꯉꯨꯕꯒꯤ ꯇꯨꯝꯕꯥꯕ ꯃꯤꯀꯞ ꯐꯥꯗꯕꯗꯣ ꯑꯗꯨꯒꯤꯅꯤ
ꯑꯗꯨꯒꯤꯅꯤ ꯑꯗꯨꯒꯤꯗꯣ ꯑꯩꯈꯣꯏꯗ ꯅꯍꯥꯟꯈꯩ ꯆꯠꯂꯤꯁꯤ ꯅꯅꯦ ꯑꯗꯣꯝꯗ ꯉꯥꯛꯇ ꯆꯠꯂꯝꯕꯅꯦꯕ ꯉꯁꯤꯈꯛꯁꯤꯅ ꯅꯍꯥꯟꯈꯩ ꯆꯠ ꯠꯇꯕꯁꯨ ꯀꯨꯏꯔꯦꯁꯦ ꯁꯤꯒꯤ ꯆꯤꯡꯁꯤ ꯑꯣꯏꯅ ꯀꯥꯔꯁꯦꯅ ꯀꯥꯕꯅꯦ ꯍꯥꯏꯕ ꯅꯍꯥꯟꯈꯩꯗꯤ ꯑꯗꯣꯝꯗ ꯑꯗꯨꯝ ꯆꯠꯂꯤꯅꯦ ꯑꯅꯤꯔꯛ ꯁꯨꯔꯦꯕ ꯑꯩꯈꯣꯏꯅ ꯑꯣꯝꯗ ꯆꯠꯂꯤꯁꯦ ꯅꯪ ꯑꯩꯈꯣꯏ ꯑꯍꯨꯝ ꯆꯠꯃꯤꯟꯅꯔꯝꯕ ꯅꯨꯃꯤꯠ ꯠꯇ ꯑꯗꯨ ꯃꯇꯨꯡꯗ ꯑꯅꯤꯔꯛ ꯑꯗꯨꯃꯥꯏꯅ ꯆꯠꯂꯨꯔꯕ ꯃꯥꯜꯂꯦ ꯑꯗꯣꯝꯗꯣ ꯑꯗꯨꯒꯤ ꯉꯁꯤꯈꯛ ꯁꯣꯝꯗ ꯑꯃꯨꯛ ꯆꯠꯂꯁꯤ ꯆꯠꯀꯥꯟꯗ ꯅꯪꯅ ꯑꯃꯨꯛ ꯑꯗꯣꯝꯗ ꯆꯠ ꯂꯩꯔꯝꯃꯦ ꯁ ꯄꯥꯎ ꯐꯥꯎꯗꯣꯛꯅꯗꯕꯩ ꯁꯣꯏꯕ ꯍꯥꯏꯁꯦ ꯅꯨꯡꯉꯥꯏꯔꯣꯏꯗ꯭ꯔꯥ ꯑꯩꯈꯣꯏ ꯄꯨꯟꯁꯤꯜꯂꯝꯃꯗꯦ
ꯑꯣ ꯑꯗ ꯉꯁꯥꯏꯗꯤ ꯑꯃꯨꯛ ꯑꯩꯈꯣꯏ ꯈꯛꯇ ꯉꯥꯏꯔꯝꯃꯤꯅ ꯃꯤ ꯑꯇꯩꯁꯨ ꯑꯃꯨꯥꯎ ꯂꯩꯔꯝꯗ꯭ꯔꯦꯕ ꯅꯍꯥꯟꯈꯩꯗꯤ ꯃꯤ ꯑꯗꯨꯝ ꯀꯥꯔꯛꯄꯗꯨꯀꯣ ꯑꯗꯒꯤ ꯑꯩꯈꯣꯏꯅꯤꯅꯗꯤ ꯏꯟꯖꯥꯡ ꯅꯥꯄꯤꯌꯣ ꯈꯔ ꯍꯦꯛ ꯄꯤꯔꯨ ꯈꯔ ꯍꯦꯛꯂꯛꯑꯦ ꯑꯗꯒꯤ ꯀꯩ ꯀꯩꯅꯣ ꯀꯣꯟ ꯗ꯭ꯔꯥꯡꯒꯣꯟ ꯆꯤꯡ ꯀꯣꯟ ꯗ꯭ꯔꯥꯡ ꯀꯣꯟ ꯍꯥꯏꯕ꯭ꯔꯥ ꯑꯗꯨꯒ ꯍꯦꯛ
ꯍꯦꯛ ꯀꯌꯥ ꯍꯦꯛꯑꯒ ꯀꯨꯝꯊꯔꯛꯑꯦ ꯑꯩꯈꯣꯏꯄꯦꯟ ꯆꯥꯕ ꯍꯩꯔꯤꯠꯇꯣ ꯍꯔꯤꯠꯇꯣ ꯑꯗꯨꯏꯗꯨꯣ ꯍꯦꯛꯑ ꯌꯦꯡ ꯉꯁꯥꯏ ꯀꯩꯁꯨ ꯇꯧꯔꯝꯗ꯭ꯔꯦ ꯑꯗꯨꯒ ꯑꯗꯨꯝ ꯐꯅꯌꯥꯝ ꯍꯦꯛꯑ ꯄꯣꯔꯛꯑꯦ ꯌꯨꯝꯗ ꯑꯗꯨꯗꯣ ꯁꯨꯃꯥꯏꯅ ꯇꯧꯋꯦ ꯑꯩꯈꯣꯏꯅ ꯍꯥꯟꯅ ꯑꯃꯨꯛ ꯍꯦꯛꯄꯁꯦ ꯅꯥꯁꯄꯇꯤ ꯈꯔ ꯍꯦꯛꯑꯦ ꯍꯩꯅꯧꯗꯤ ꯑꯅꯝꯕꯅ ꯈꯨꯟꯕ ꯉꯥꯛꯇꯅꯦꯕꯀꯣ ꯑꯗꯨꯝ ꯐꯅ ꯐꯅ ꯀꯦꯟꯕꯒꯤ ꯍꯩꯅꯧ ꯈꯔ ꯑꯗꯨꯒ ꯍꯩꯔꯤꯠꯇꯨꯦꯛ ꯍꯩꯔꯤꯠꯇꯣ ꯄꯥꯝꯕꯤ ꯑꯅꯤ ꯁꯨꯕꯅꯦꯕ ꯑꯃꯅ ꯌꯥꯗꯕꯅꯦ ꯑꯃꯅ ꯌꯥꯕꯅꯦꯕ ꯑꯗꯨ ꯍꯩꯔꯤꯠꯇꯨ ꯈꯔ ꯍꯦꯛꯑꯦ ꯑꯗꯒꯤ ꯅꯪꯒꯤ ꯀꯔꯤ ꯍꯥꯏꯕ ꯀꯔꯤ ꯑꯩꯈꯣꯏꯅ ꯆꯥ ꯌꯥꯗꯦ ꯍꯥꯏꯕ ꯑꯃ ꯍꯥꯏꯈꯤꯕꯗꯣ ꯑꯗꯨꯏꯗꯨꯃ ꯈꯔ ꯍꯦꯛꯑꯦ ꯑꯗꯨꯗꯒꯤ ꯆꯤꯡ ꯐꯥꯏꯅꯥꯁꯤꯟ ꯍꯥꯏꯕ꯭ꯔꯥ ꯈꯪꯗꯦ ꯑꯗꯨꯗꯨꯣ ꯈꯔ ꯑꯗꯨ ꯃꯥꯏꯟ ꯇꯧꯔꯒ ꯂꯥꯛꯑꯦ ꯅꯍꯥꯟ ꯅꯣꯡꯃ ꯂꯥꯛꯄꯗꯣ ꯑꯁ ꯑꯗꯨ ꯌꯥꯝ ꯅꯨꯡꯉꯥꯏꯌꯦ ꯑꯗꯣ ꯑꯗꯨꯅꯦ ꯍꯥꯏꯁꯦ ꯉꯁꯤ ꯉꯔꯥꯡꯗꯣ ꯉꯁꯥꯏꯗꯣ ꯑꯩꯈꯣꯏ ꯄꯨꯂꯞ ꯆꯠꯃꯤꯟꯅꯔꯝꯃꯗꯤ ꯍꯦꯟꯅ ꯅꯨꯡꯉꯥꯏꯗꯧꯅꯦ ꯍꯥꯏꯕ ꯀꯣꯟꯅ ꯆꯥꯛꯄꯗ ꯎ ꯍꯣꯏ
ꯑꯩꯕꯨꯗꯤ ꯉꯁꯥꯏꯗꯗꯤ ꯍꯜꯂꯛꯄꯗꯨꯕꯨꯗꯤ ꯊꯦꯡꯉꯦ ꯊꯦꯡꯕ ꯍꯥꯏꯖꯤ ꯉꯁꯤꯕꯨꯗꯤ ꯉꯟꯅ ꯌꯥꯝ ꯉꯟꯕ ꯑꯣꯏꯗꯦꯕ ꯑꯩꯈꯣꯏꯅ ꯀꯥꯕꯗꯣ ꯃꯉꯥ ꯈꯔ ꯍꯦꯜꯂꯦꯕꯀꯣ ꯑꯩꯈꯣꯏ ꯁꯤꯗꯒꯤ ꯆꯠꯄꯗꯣ ꯑꯗꯣ ꯑꯥꯗ ꯌꯧꯀꯥꯟꯗ ꯇꯔꯨꯛ ꯇꯥꯒꯦ ꯇꯧꯔꯦꯕꯀꯣ ꯍꯥꯏꯗꯤ ꯈꯣꯡ ꯆꯠꯄꯅꯤꯅ ꯁꯤꯗꯒꯤ ꯑꯁꯝꯕꯤꯗꯕꯨꯗꯤ ꯐꯥꯎꯋꯦꯀꯣ ꯑꯁꯣꯝ ꯆꯤꯡ ꯂꯝꯕꯤ ꯑꯃ ꯅꯥꯄꯣꯝꯒꯤꯗꯨꯗ ꯐꯥꯎꯔꯒ ꯆꯪꯉꯦꯕ ꯆꯪꯕꯕꯨꯗꯤ ꯑꯗꯨꯏꯖꯨ ꯑꯗꯨꯝ ꯈꯔ ꯅꯨꯡꯁꯥ ꯑꯗꯨꯝ
ꯅꯨꯡꯁꯥ ꯑꯗꯨꯝ ꯊꯣꯛꯑꯦꯕ ꯉꯁꯥꯏ ꯆꯠꯀꯥꯟꯗ ꯑꯗꯨꯝ ꯊꯦꯡꯉꯦꯕ꯫ ꯑꯗꯨꯗꯣ ꯀꯩꯅꯣ ꯇꯧꯗꯦ ꯃ ꯀꯩꯅꯣ ꯑꯩꯅ ꯍꯥꯏꯒꯦ ꯇꯧꯔꯝꯃꯤꯖꯦ ꯀꯥꯎꯒꯔꯦ꯫ ꯑꯁ꯫ ꯀꯥꯎꯒꯔꯦ ꯑꯗꯨ ꯀꯩꯅꯣ ꯅꯣꯏ ꯉꯁꯥꯏ ꯑꯀꯥꯁ ꯌꯥꯎꯕꯗꯣ ꯑꯣ ꯅꯠꯇꯦ ꯅꯤꯡꯁꯤꯡꯉꯦ꯫ ꯌꯥꯎꯗꯦꯕꯀꯣ ꯑꯀꯥꯁꯇꯤ ꯍꯌꯦꯡ ꯃꯥꯒꯤ ꯑꯩꯒꯤ ꯀꯩꯅꯣꯅꯤꯅ ꯉꯁꯤꯗꯤ꯫ ꯌꯥꯎ ꯌꯥꯎꯗ꯭ꯔꯦꯕꯀꯣ ꯍꯌꯦꯡꯖꯨ ꯑꯣꯏꯔꯕꯅꯤꯅ ꯆꯠ ꯅꯤꯡ ꯆꯠꯍꯟꯅꯤꯡꯗ꯭ꯔꯕ ꯈꯪꯗꯦꯕ ꯑꯗꯨ ꯀꯩꯅꯣ ꯇꯧꯕ ꯑꯩꯅꯅꯦ ꯅꯣꯏꯗꯣ ꯎꯏꯑꯕꯀꯣ ꯁꯨꯝ ꯑꯁꯤꯗ ꯂꯩꯔꯦ ꯃꯣꯏ ꯅꯣꯏꯅ ꯐꯣꯟ ꯇꯧꯅꯔꯕ ꯃꯇꯨꯡꯗ ꯉꯍꯥꯛ ꯂꯩꯔꯒ ꯅꯣꯏꯗꯣ ꯑꯗꯨꯝ ꯑ ꯕꯂꯨ ꯃꯆꯨꯒꯤ ꯇꯤꯟ ꯂꯩꯕ ꯑꯗꯨꯋꯥꯏꯗ ꯃꯤ ꯑꯅꯤ ꯆꯠꯄꯗꯣ ꯑꯁꯤ ꯆꯠꯂꯦ ꯑꯁꯤ ꯆꯠꯂꯦꯅ ꯍꯥꯏꯅꯔꯦ ꯏꯕꯥꯏꯅꯤꯖꯦ ꯑꯗꯨꯒ ꯑꯩꯅ ꯂꯥꯎꯕꯅꯦꯕ ꯑꯩꯅ ꯅꯪ ꯃꯤ ꯍꯥꯏꯔꯒ ꯂꯥꯎꯕꯅꯦꯕ ꯑꯗꯨ ꯇꯥꯗ꯭ꯔꯕ ꯈꯪꯗꯦ ꯑꯗꯨꯝ ꯇꯥꯕ꯭ꯔꯥ ꯇꯥꯗꯕ꯭ꯔꯥ ꯉꯁꯥꯏ꯫
ꯉꯁꯥꯏ ꯁꯪꯀꯔꯅꯗꯤꯅꯦ ꯑꯩꯈꯣꯏꯅ ꯐꯣꯟ ꯇꯧꯔ ꯃꯇꯨꯡꯗ ꯃꯤ ꯑꯃꯅ ꯀꯣꯜ ꯊꯧꯔꯛ ꯀꯧꯔꯛꯈꯤꯒꯨꯝ ꯇꯧꯋꯦ ꯍꯥꯏꯕꯀꯣ ꯑꯩꯅ ꯀꯩꯅꯣ ꯍꯥꯏ ꯃꯥꯅꯖꯨ ꯑꯪꯀꯖꯨ ꯀꯨꯝꯗꯔꯛꯀꯥꯟꯗ ꯍꯥꯏꯔꯤꯅꯦꯀꯣ ꯆꯠꯈꯤꯕꯩꯗ ꯍꯥꯏꯗ꯭ꯔꯦꯕ ꯑꯗꯨꯒ ꯑꯩꯅ ꯂꯥꯏꯒ ꯑꯣꯏꯔꯝ
ꯂꯥꯏꯒ ꯑꯣꯏꯔꯝꯗꯗꯅ ꯅꯪ ꯑꯣꯟꯊꯣꯛꯑ ꯌꯦꯡꯉꯨꯗꯕ ꯅꯠꯇ꯭ꯔꯥꯅ ꯍꯥꯏꯔꯦꯕꯀꯣ ꯑꯗꯨ ꯌꯦꯡꯉꯨꯗꯦꯗ ꯑꯗꯨꯒꯤꯗꯤ ꯑꯩ ꯑꯩꯖꯨ ꯅꯉꯣꯟꯗ ꯍꯥꯏꯗ꯭ꯔꯕꯅ ꯍꯥꯏꯔꯛꯑꯦ꯫ ꯀꯧꯔꯛꯏ ꯀꯧꯔꯤꯅꯦ ꯑꯩꯅ ꯀꯧꯕꯅꯦ꯫ ꯍꯥꯏꯕ ꯅꯣꯏꯗꯨꯗꯤ ꯎꯨꯏꯑꯕ ꯍꯥꯏꯗꯤ ꯃꯤ ꯃꯤ ꯂꯦꯡꯕꯒꯤ ꯑꯃꯨ ꯑꯉꯧꯕ ꯑꯃꯒ ꯑꯃꯨꯕ ꯑꯃꯒ ꯑꯗꯨꯃꯥꯏꯅ ꯎꯨꯏꯑꯕ ꯉꯁꯥꯏ ꯎꯕꯖꯦ ꯑꯗꯣ ꯑ ꯑꯗꯨꯒꯤ ꯑꯗꯨ ꯑꯣꯏꯔꯝꯗꯧ ꯃꯥꯜꯂꯦꯅ ꯍꯥꯏꯅꯔꯒ ꯂꯥꯎꯕꯅꯦꯕ ꯑꯩꯅ ꯕꯤ ꯍꯥꯏꯔ ꯍꯥꯏꯔ ꯂꯥꯎꯕꯅꯦꯕ ꯑꯗꯣ ꯑꯗꯨꯝ ꯀꯔꯤꯝ ꯔꯦꯁꯄꯣꯟꯁꯇꯣ ꯂꯥꯛꯈꯤꯗ꯭ꯔꯦ ꯇꯥꯕꯔ ꯇꯥꯗꯕꯔꯗꯣ ꯈꯪꯗ꯭ꯔꯕ ꯑꯩꯁꯨ꯫
ꯑꯩꯩꯖꯨ ꯑꯩꯕꯨꯗ ꯇꯥꯍꯧ
ꯑꯩꯕꯨꯗꯤ ꯇꯥꯍꯧꯗ꯭ꯔꯦ ꯁꯪꯀꯔꯕꯨꯗꯤ ꯈꯤꯇꯪ ꯇꯥꯔꯝꯕ ꯌꯥꯏ ꯃꯥꯗꯤ ꯃꯥ ꯑꯗꯨꯏꯅꯦ ꯃꯥ ꯍꯥꯏꯔꯛꯏꯗꯣ ꯑꯩꯗꯤ ꯉꯁꯥꯏ ꯍꯩꯅꯧ ꯀꯥꯔꯨꯏꯅꯦ ꯍꯥꯏꯕ ꯅꯥꯀꯟꯒꯤ ꯑꯃ ꯍꯩꯅꯧ ꯑꯆꯧꯕ ꯄꯥꯟꯕꯗꯣ ꯀꯣꯟꯆꯝ ꯍꯩꯗꯣ ꯑꯗꯨꯏꯗꯣ ꯀꯥꯔꯒ ꯍꯦꯛꯏꯅꯦ ꯍꯥꯏꯕ
ꯆꯩꯅꯁꯨ ꯊꯤꯜꯂꯒ ꯇꯧꯔꯦ꯫
ꯇꯧꯔꯦ ꯑꯗꯨꯒ ꯐꯅꯥꯝ ꯄꯨꯔꯛꯑꯦ ꯁꯤꯗ ꯑꯗꯨꯒ ꯌꯨꯝ ꯌꯧꯔꯦ ꯌꯨꯝ ꯌꯧꯔꯒ ꯈꯥꯏ ꯌꯦꯡ ꯀꯥꯟꯗ ꯑꯩꯅ ꯄꯔꯛꯄ ꯃꯈꯩꯗꯨꯅ ꯇꯤꯟ ꯂꯣꯏꯅ ꯆꯥꯔꯝꯃꯕ ꯗꯥꯎꯗꯣ ꯉꯁꯤꯒꯤ ꯑꯗꯣ ꯉꯁꯥꯏ ꯑꯥꯗ ꯆꯥꯕꯕꯨꯗꯤ ꯇꯤꯟ ꯌꯥꯎꯗꯦ ꯑꯗꯨ ꯅ ꯍꯥꯟꯅ ꯑꯩꯈꯣꯏꯅ ꯆꯥꯕꯗꯨꯗꯤ ꯇꯤꯟꯗꯤ ꯑꯝꯇ ꯆꯥꯗꯦ꯫ ꯑꯗꯨꯝ ꯌꯥꯝ ꯐꯕꯗꯣ ꯇꯧꯋꯦ ꯑꯗꯨꯃꯥꯏꯅ ꯆꯥꯕ ꯑꯃꯅꯤꯗꯤ ꯌꯥꯎꯔꯝꯃꯦ ꯑꯗꯨꯑꯣꯏꯖꯨ ꯑꯅꯝꯕꯅ ꯑꯗꯨꯝ ꯈꯥꯏꯕ ꯈꯨꯗꯤꯡ ꯇꯤꯟ ꯆꯥꯗꯕꯤꯗꯣ ꯑꯗꯨꯃꯥꯏꯅꯗꯤ ꯇꯧꯋꯦ꯫ ꯑꯩꯈꯣꯏ ꯀꯥꯡꯒꯨ ꯑꯗꯨꯗꯨꯗ ꯆꯠꯂꯒ ꯅꯣꯡꯃꯛꯇꯪꯗꯤ ꯆꯥꯛ ꯑꯗꯨꯝ ꯆꯥꯕ ꯌꯥꯕꯅꯦ ꯈꯤꯇꯪ ꯋꯥ ꯋꯥꯁꯨ ꯋꯥꯅꯀꯣ ꯑꯗꯨꯝ ꯆꯠꯂꯒ ꯑꯗꯨꯝ ꯆꯥꯁꯨ ꯆꯥꯔꯁꯨ ꯌꯥꯕꯅꯦ ꯑꯗꯨ ꯐꯝꯃꯒꯀꯣ ꯃꯣꯏ ꯀꯩꯅꯣ ꯅꯥꯄꯤꯒ ꯈꯔ ꯊꯥꯕ ꯃꯐꯝꯗꯨꯗ ꯑꯗꯨꯅꯦ ꯆꯞ ꯆꯥꯅꯦ ꯍꯥꯏꯕ ꯅ꯫ ꯑꯉꯥꯡꯈꯩ ꯕꯥꯔꯗꯦ ꯇꯧꯔꯝꯕ ꯃꯐꯝꯗꯣ ꯑꯗꯥꯏꯗ꯫ ꯑꯣꯏꯔꯁꯨ ꯌꯥꯏ ꯔꯥꯎꯟ ꯇꯥꯔ ꯂꯩꯕꯗꯨꯗꯁꯨ꯫ ꯍꯣꯏ ꯌꯥꯏ ꯌꯨꯝ ꯃꯅꯨꯡꯗ ꯆꯥꯒꯦꯁꯨ ꯑꯗꯨ ꯌꯥꯔꯦ ꯌꯥꯝ ꯅꯣꯡꯃ ꯑꯗꯨꯃꯥꯏꯅ ꯇꯧꯁꯦ꯫ ꯍꯣꯏ ꯐꯔꯦ ꯑꯗꯨꯗꯤ ꯑꯩ ꯃꯇꯨꯡꯗ ꯑꯃꯨꯛ ꯇꯧꯖꯔꯛꯑꯒꯦ ꯊꯝꯃꯒꯦꯀꯣ ꯉꯁꯤꯒꯤꯗꯤ ꯍꯣ ꯐꯔꯦ ꯐꯔꯦ꯫